ꯑꯗꯣ ꯑꯩ ꯍꯥꯏꯗꯣ ꯍꯟꯗꯛ ꯑꯩ ꯑꯦꯛꯖꯥꯝꯁꯦ ꯂꯣꯏꯔꯗꯤ ꯊꯕꯛꯁꯦ ꯊꯥ ꯑꯃ ꯑꯅꯤꯗꯤ ꯇꯧꯁꯤ꯭ꯔꯥꯅ ꯈꯟꯕ
ꯑꯣ
ꯑꯗꯨ ꯑꯗꯨ ꯑꯃꯨꯛ ꯇꯧꯈ꯭ꯔꯗꯤ ꯂꯥꯏꯔꯤꯛꯀꯤꯁꯦ ꯑꯃꯨꯛ ꯆꯪꯒꯗꯕ ꯃꯥꯟ ꯆꯪꯒꯗꯕꯁꯦ ꯈꯔ ꯇꯟꯒꯗꯕ ꯃꯥꯟꯕ
ꯍꯣꯏ ꯑꯩ ꯑꯩꯅ ꯈꯟꯕꯒꯤ ꯃꯇꯨꯡ ꯏꯟꯅꯗꯤ ꯑꯩꯈꯣꯏ ꯐꯦꯃꯤꯂꯤ ꯕꯦꯛꯒ꯭ꯔꯥꯎꯟꯁꯤ ꯌꯥꯝꯅ ꯋꯥꯔꯦ ꯆꯥꯅꯤꯡꯉꯥꯏ ꯊꯛꯅꯤꯡꯉꯥꯏ ꯂꯩꯇ꯭ꯔꯦ ꯍꯥꯏꯕ ꯑꯣꯏꯔꯒꯗꯤ ꯍꯣꯏ ꯀꯩꯅꯣꯝꯃ ꯊꯕꯛ ꯇꯧꯔ ꯇꯧꯔꯒꯁꯨ ꯄꯥꯕ ꯃꯤ ꯄꯥꯕꯒꯤ ꯀꯩꯅꯣ ꯑꯥ ꯁꯔꯀꯝꯁꯇꯦꯟꯁ ꯍꯥꯏꯇꯥꯔꯦꯅꯦ ꯑꯗꯨꯒꯨꯝꯕꯁꯨ ꯂꯥꯛꯄ ꯌꯥꯗꯤ ꯌꯥꯏ ꯑꯗꯣ ꯑꯩꯈꯣꯏ ꯐꯦꯃꯂꯤꯅ ꯎꯝ ꯑꯗꯨꯝ ꯄꯤꯅꯤꯡꯉꯥꯏꯗꯤ ꯈꯔ ꯈꯔꯗꯤ ꯂꯩꯕ ꯑꯗꯨ ꯑꯣꯏꯔꯒꯗꯤ ꯌꯥꯝ ꯑꯩꯈꯣꯏꯒꯤ ꯀꯩꯅꯣꯗꯣ ꯋꯥꯈꯜꯗꯣ ꯑꯗꯨꯝ ꯀꯝꯐꯣꯔꯇꯦꯕꯜ ꯑꯣꯏꯒꯦ ꯇꯧꯋꯦꯕ
ꯃꯥꯏꯅꯗꯤ ꯇꯧꯔꯦ ꯑꯗꯨ ꯈꯔꯗꯤ ꯑꯍꯥꯟꯕ ꯍꯧꯕꯗ ꯑꯦꯛꯖꯥꯝ ꯊꯥꯔꯛꯑꯦ ꯍꯥꯏꯅ ꯇꯧꯕ ꯑꯗꯨ ꯃꯇꯝꯗꯨꯗ ꯇꯧ ꯇꯧꯍꯧ ꯒꯗꯕꯅꯦ ꯕꯥꯏ
ꯑꯩꯁꯨ ꯗꯦꯂꯤꯗ ꯆꯪꯕꯗꯒꯤ ꯁꯣꯏ ꯂꯣꯏꯅ ꯐꯔꯛ ꯇꯥꯕꯅꯤꯅ ꯑꯩ ꯏꯌꯥꯝꯕ ꯑꯃ ꯂꯩꯕ ꯃꯥꯥꯟꯅꯗꯤ ꯁꯦꯡꯅ ꯍꯥꯏꯔꯒꯗꯤ ꯃꯥꯅꯗꯤ ꯐꯔꯛ ꯇꯥꯍꯟꯕꯅꯤꯗ ꯑꯩ ꯄꯣꯠꯆꯤꯡ ꯐꯖꯅ ꯂꯧꯋꯦ ꯍꯥꯏꯕꯗꯣ ꯑꯩ ꯂꯩꯐꯝ ꯂꯩꯇ꯭ꯔꯦ ꯀꯣꯆꯤꯡꯁꯨ ꯆꯠꯄ ꯑꯦꯗꯃꯤꯁꯟꯕꯨꯗꯤ ꯇꯧꯍꯧꯔꯦ ꯑꯗꯨ ꯑꯣꯏꯔꯁꯨ ꯂꯥꯞꯃꯟꯕꯒꯤꯀꯣ
ꯎꯝ
ꯐꯠꯇꯕ ꯅꯨꯃꯤꯠ ꯂꯩꯔꯦ ꯀꯔꯤ ꯇꯧꯕ ꯅꯨꯃꯤꯠ ꯂꯩꯔꯦ ꯂꯩꯔꯦ ꯂꯥꯏꯔꯤꯛ ꯄꯥꯐꯝ ꯐꯥꯎ ꯂꯩꯇꯕ ꯋꯥꯅꯤꯗ ꯑꯩ ꯅꯠꯇ꯭ꯔꯗꯤ ꯑꯩ ꯁꯤꯖꯦꯜꯃꯛ ꯅꯠꯇ꯭ꯔꯁꯨ ꯑꯦꯝ ꯇꯤ ꯑꯦꯁ ꯀꯨꯝꯕ ꯑꯗꯨꯒꯨꯝꯕꯗꯤ ꯊꯣꯛꯅꯤꯡꯉꯥꯏꯒꯤ ꯏꯁꯀꯤꯜꯗꯤ ꯂꯩꯗꯤ ꯂꯩꯔꯝꯒꯗꯕꯅꯤꯅꯦ ꯑꯩꯁꯦ ꯁꯤ ꯄꯤꯌꯣ ꯒꯨꯝꯕꯗꯤ
ꯀꯣꯆꯤꯡꯁꯦ ꯀꯌꯥꯃꯨꯛꯇꯤ ꯆꯪꯕ꯭ꯔꯥꯅꯦ ꯀꯣꯆꯤꯡ ꯂꯧꯕꯁꯦ
ꯃꯃꯜꯂꯣ ꯀꯨꯟꯒꯨꯝꯕꯗꯤ ꯆꯪꯕꯅꯦ ꯏꯝꯐꯥꯜꯗꯗꯤ
ꯑꯗꯨꯗꯨꯅꯤ ꯑꯩꯅ ꯍꯥꯏꯗꯤ ꯊꯥ ꯑꯍꯨꯝ ꯃꯔꯤꯒꯨꯝꯕ ꯊꯕꯛ ꯇꯧꯔꯒ ꯀꯣ
ꯑꯥ
ꯀꯣꯔꯁ ꯑꯃꯗ ꯑꯗꯨ ꯇꯧꯁꯦꯔꯥ ꯅꯥ ꯈꯟꯕ ꯑꯗꯨ ꯂꯣꯏꯔꯒ
ꯎꯝ
ꯑꯥ ꯈꯪꯗ꯭ꯔꯦ ꯑꯁ ꯍꯟꯗꯛꯀꯤ ꯁꯤꯖꯤ ꯑꯦꯜ ꯁꯤꯖꯤ ꯑꯦꯜꯗꯤ ꯍꯣꯏ ꯑꯦꯄ꯭ꯂꯥꯏꯕꯨꯗꯤ ꯇꯧꯈ꯭ꯔꯕꯅꯦ ꯑꯗꯨ ꯑꯣꯏꯔꯁꯨ ꯍꯧꯖꯤꯛ ꯕꯦꯁꯤꯛ ꯏꯁꯀꯤꯜꯁ ꯑꯩꯗꯤꯌꯥ ꯐꯥꯎ ꯂꯩꯇ꯭ꯔꯦꯕ ꯀꯔꯤ ꯁꯕꯖꯦꯛ ꯁꯞꯖꯦꯛ ꯀꯩꯀꯥꯁꯨ ꯈꯪꯗ꯭ꯔꯦꯕ ꯁꯦꯂꯦꯕꯁ ꯐꯥꯎꯕ
ꯑꯥ
ꯑꯗꯨꯅꯗꯤ ꯊꯣꯛꯑꯣꯏꯕ ꯅꯠꯇ꯭ꯔꯣ
ꯃꯥꯅꯦ ꯃꯥꯅꯦ
ꯑꯩꯅ ꯄ꯭ꯔꯤꯄꯦꯌꯔ ꯇꯧꯒꯦ ꯍꯥꯏꯔꯗꯤ ꯅꯦꯛꯁ ꯌꯥꯔ ꯒꯤ ꯑꯣꯏ ꯑꯣꯏꯕ ꯇꯥꯔꯦꯗꯅ
ꯑꯗꯣ ꯑꯩ ꯅꯪ ꯁꯦꯂꯦꯕꯁꯇꯣ ꯄꯥꯝꯃꯗꯤ ꯏꯟꯇꯔꯅꯦꯠꯇꯁꯨ ꯐꯪꯕꯅꯤꯗ ꯐꯪꯪꯕꯨꯗꯤ ꯑꯦ ꯑꯩꯉꯣꯟꯗꯁꯨꯨ ꯂꯩꯥꯗꯤ ꯂꯩꯌꯦꯕ ꯎꯝ
ꯑꯗꯨ ꯑꯣꯏꯔꯁꯨ ꯍꯧꯖꯤꯛꯁꯦ ꯑꯩ ꯕꯦꯁꯤꯛ ꯑꯥꯏꯗꯤꯌꯥ ꯐꯥꯎ ꯂꯩꯇ꯭ꯔꯦꯕ ꯁꯤꯖꯤꯑꯣꯒꯤꯁꯦ ꯑꯗꯨꯅꯦꯕ ꯑꯗꯨ ꯑꯗꯨ ꯑꯣꯏꯔꯕꯅꯤꯅ ꯑꯩ ꯋꯥꯈꯜ ꯑꯩꯅ ꯈꯟ ꯑꯗꯨꯝ ꯈꯟꯕꯗꯣ ꯍꯥꯏꯔꯛꯄꯅꯦ ꯀꯗꯥꯢ
ꯎꯝ ꯑꯗꯣ ꯏꯇꯥꯎ ꯅꯪ ꯀꯩꯅꯣ ꯇꯧꯔꯗꯤ ꯑꯣꯟꯂꯥꯏꯟꯗꯁꯨ ꯂꯧꯕꯗꯤ ꯌꯥꯏꯀꯣ
ꯑꯣ
ꯏꯪꯂꯤꯁꯇ ꯃꯣꯛ ꯇꯦꯁꯁꯨ ꯑꯗꯨꯝ ꯄꯤꯕꯅꯦ ꯐ꯭ꯔꯤꯗ
ꯑꯗꯨꯅ ꯐꯒꯗ꯭ꯔꯅꯦ
ꯊꯥ ꯊꯥꯒꯤ ꯍꯞꯇꯥ ꯍꯞꯇꯥꯒꯤ ꯇꯦꯁ ꯇꯧꯔꯒ ꯍꯞꯇꯥ ꯍꯞꯇꯥꯒꯤ ꯔꯦꯡ ꯋꯥꯟ ꯔꯦꯡ ꯇꯨ ꯍꯥꯏꯅ ꯑꯗꯨꯝ ꯁꯦꯝꯕ ꯑꯩꯁꯨ ꯑꯗꯨ ꯂꯧꯋꯦꯕ ꯍꯟꯗꯛ
ꯑꯗꯣ ꯑꯩ ꯍꯩꯁ ꯍꯟꯗꯛ ꯑꯦꯛꯖꯥꯝꯁꯦ ꯂꯣꯏꯔꯗꯤ ꯅꯉꯣꯟꯗ ꯑꯃꯨꯛ ꯍꯥꯏꯔꯛꯀꯦꯀꯣ
ꯂꯤꯁꯤꯡ ꯃꯔꯤ ꯈꯛꯇꯅꯦ ꯑꯣꯟꯂꯥꯏꯟꯗꯤ
ꯑꯣ
ꯍꯣꯏꯅꯦ ꯑꯈꯣꯏꯗꯤ ꯃꯩꯇꯩꯂꯣꯟ ꯁꯦ ꯐꯖꯟꯅ ꯀꯩꯅꯣ ꯇꯧꯋꯦꯕ ꯃꯣꯏꯅ ꯊꯨꯅ ꯉꯥꯡꯉꯗꯤ ꯀꯦꯠꯆꯞ ꯇꯧꯕ ꯉꯝꯗꯦꯕ
ꯑꯥ
ꯑꯗꯨꯒꯤ ꯏꯪꯂꯤꯁꯅꯁꯨ ꯍꯦꯟꯅ ꯐꯩꯌꯦ
ꯎꯝ ꯕꯤꯗ꯭ꯌꯣ ꯑꯣꯏꯕꯅꯤꯅ ꯑꯗꯨꯝ ꯕꯦꯛ ꯊꯥꯖꯤꯜꯂꯒꯁꯨ ꯑꯗꯨꯝ ꯍꯟꯖꯤꯟ ꯍꯟꯖꯤꯟ ꯌꯦꯡꯕꯁꯨ ꯌꯥꯏ ꯌꯥꯏ ꯀꯃꯥꯏ ꯇꯧꯕꯅꯦ
ꯍꯣꯏ ꯑꯁ
ꯍꯥꯏꯔꯨꯔꯒ ꯑꯩꯁꯦ ꯄꯥꯈꯠꯄ ꯑꯃꯨꯛ ꯍꯧꯔꯦꯅꯦ ꯄꯩꯁꯥꯗꯤ ꯊꯤꯕ ꯂꯣꯏꯔꯕꯅꯦꯕ ꯑꯩꯗ ꯑꯩꯁꯦ
ꯍꯣꯏ
ꯗꯣ ꯂꯥꯢꯔꯤꯛꯇꯤ ꯄꯥꯗꯔꯦꯅꯦ ꯊꯥ ꯑꯃꯅꯤ
ꯍꯟꯗꯛ ꯆꯍꯤ ꯃꯔꯤ ꯃ ꯉꯥꯥ ꯃꯅꯨꯡꯁꯤꯗꯅꯦꯕ ꯑꯈꯣꯏꯅ ꯇꯧꯍꯧꯒꯗꯕꯁꯦ ꯑꯁꯤ ꯀꯩꯅꯣ ꯇꯧꯔꯗꯤ ꯁꯤ ꯍꯦꯜꯂꯗꯤ ꯑꯈꯣꯏꯁꯨ ꯇꯧꯅꯤꯡꯑꯥꯔꯣꯏꯕ
ꯑꯥ
ꯁꯤ ꯃꯉꯥꯁꯨ ꯁꯨꯗꯣꯏꯅꯦ ꯑꯍꯨꯝ ꯆꯍꯤ ꯑꯅꯤ ꯑꯍꯨꯝ ꯁꯤ ꯃꯅꯨꯡꯗꯅꯦ ꯑꯈꯣꯏꯅ ꯇꯧꯒꯗꯕꯁꯦ
ꯎꯝ
ꯃꯉꯥ ꯐꯥꯎ ꯁꯨꯗꯦ ꯑꯁꯤꯗ ꯇꯧꯍꯧꯗꯔꯗꯤ ꯑꯩꯈꯣꯏꯁꯨ ꯇꯜꯂꯅꯤꯕ ꯑꯃꯨꯛꯀ
ꯑꯥ
ꯍꯣꯏ ꯍꯧꯖꯤꯛ ꯍꯧꯖꯤꯛꯁ ꯗꯨ ꯈꯣꯏ ꯀꯩꯅꯣꯗ ꯌꯨꯝꯗꯒꯤ ꯄꯩꯁꯥ ꯅꯤꯕꯁꯦ ꯈꯔ ꯀꯩꯅꯣ ꯇꯧꯈ꯭ꯔꯦꯕ ꯏꯀꯥꯏꯕ ꯍꯥꯏꯕ ꯇꯥ ꯍꯥꯏꯁꯤꯔꯥ ꯑꯗꯨꯃꯥꯏ ꯇꯧꯈ꯭ꯔꯦꯕ
ꯑꯥ
ꯗꯅ ꯑꯁ
ꯑꯗ ꯑꯩꯁꯨ ꯑꯗꯨꯒꯤ ꯍꯟꯗꯛ ꯑꯦꯜ ꯂꯦꯜ ꯕꯤꯒꯤ ꯑꯦꯃꯤꯁꯟꯗꯣ ꯃꯣꯏꯗ ꯍꯥꯏꯅꯤꯡꯗꯕꯅꯦꯕ ꯄꯩꯁꯥꯒꯤꯁꯦꯀꯣ ꯑꯗꯨꯒꯤ ꯑꯩ ꯏꯊꯟꯗꯒꯤ ꯇꯧꯁꯤꯔꯥꯅꯗꯤ ꯈꯟꯕꯅꯦ ꯑꯗꯣ ꯂꯤꯁꯤꯡ ꯇꯔꯥꯒꯨꯝꯕꯗꯤ ꯆꯪꯒꯗꯕꯗꯤ ꯂꯩꯕꯀꯣ ꯑꯗꯨꯒꯤ ꯑꯁ ꯍꯥꯏꯗ꯭ꯔꯗꯤ ꯋꯥꯃꯜꯂꯅꯤꯗꯥ ꯍꯥꯏꯅ
ꯍꯣꯏꯅꯦ ꯑꯗꯨꯕꯨꯗꯤ ꯍꯥꯏꯕ ꯇꯥꯕꯅꯤꯅꯦ
ꯍꯨꯝ
ꯈꯣꯏ ꯏꯌꯥꯝꯕꯁꯨ ꯀꯩꯅꯣ ꯇꯧꯕꯅꯦꯕ ꯃꯥꯁꯦ ꯍꯥꯏ ꯂꯥꯏꯔꯤꯛꯇꯤ ꯌꯥꯝ ꯍꯩꯕꯗꯤ ꯅꯠꯇꯦ ꯑꯗꯨ ꯑꯣꯏꯔꯖꯨ ꯃꯥꯁꯦ ꯀꯩꯅꯣ ꯄꯤꯛ ꯀꯞꯁꯦ ꯑꯗꯨꯝ ꯊꯨꯋꯦꯕꯥ
ꯑꯗꯨꯒꯤ ꯑꯩꯅꯗꯤ ꯃꯥꯖꯦ ꯀꯣꯆꯤꯡꯒꯨꯝꯕ ꯂꯧꯔꯒ ꯑꯦꯛꯖꯥꯝ ꯊꯥꯔꯣ ꯍꯥꯏꯕꯅꯦꯕꯥ ꯑꯗꯨꯗ ꯃꯥꯁꯦ ꯀꯨꯠ ꯀꯩꯅꯣ ꯂꯣꯏꯔꯦ ꯑꯥ ꯏꯀꯣꯅꯣꯃꯤꯛꯁꯁꯤꯗ ꯂꯧꯋꯦꯕꯥ ꯃꯥꯅ ꯏꯀꯣꯅꯣꯃꯤꯛꯁꯇ ꯂꯣꯏꯔꯒ ꯑꯁꯤꯗ ꯄꯥꯔꯠ ꯇꯥꯏꯝꯒꯨꯝꯕ ꯀꯩꯀꯥ ꯇꯧꯔꯦꯕꯥ ꯃꯨꯛ ꯇꯧꯔꯒ ꯃꯥꯁꯦ ꯂꯥꯏꯔꯤꯛꯁꯤ ꯂꯥꯏꯔꯤꯛꯀ ꯆꯪꯗ꯭ꯔꯦꯕ ꯑꯗꯨꯅ ꯁꯤ ꯑꯗꯨꯝ ꯇꯧꯔ ꯇꯧꯔꯒ ꯍꯧꯖꯤꯛꯇꯤ ꯗꯤꯜꯂꯤꯗ ꯃꯥ ꯊꯕꯛ ꯇꯧꯔ ꯂꯩꯔꯦꯕꯥ
ꯑꯣ ꯅꯪꯒ ꯄꯣꯛꯃꯤꯟꯅꯕ꯭ꯔꯣ
ꯍꯣꯏ ꯃꯥꯒꯤꯁꯦ ꯃꯥ ꯊꯕꯛꯇꯣ ꯇꯣꯛꯑꯗꯤ ꯄꯩꯁꯥꯗꯣ ꯂꯥꯛꯇ꯭ꯔꯦ ꯑꯗꯨꯅꯦꯕꯥ ꯂꯥꯏꯐ ꯒꯔꯦꯟꯇꯤ ꯗꯤ ꯑꯣꯏꯗꯦꯅ ꯃꯣꯏ ꯇꯧꯔꯤ ꯊꯕꯛꯇꯣ
ꯑꯥ
ꯍꯣꯏ ꯃꯣꯏꯅ ꯁꯤꯚꯤꯡ ꯀꯩꯀꯥ ꯈꯔꯒꯨꯝꯕ ꯇꯧꯔꯝꯃꯗꯤ ꯐꯩꯌꯦ ꯑꯗꯨ ꯑꯣꯏꯔꯁꯨ ꯁꯤꯚꯤꯡ ꯌꯥꯝꯅ
ꯇꯧꯕ ꯐꯪꯔꯣꯏꯕ ꯍꯥꯏꯗꯤ ꯑꯦꯁꯄꯦꯟꯗꯣ ꯋꯥꯡꯉꯦ ꯅꯠꯇ꯭ꯔ ꯗꯦꯜꯂꯤꯗꯁꯨ
ꯑꯥ
ꯃꯣꯏꯅ ꯇꯧꯔꯤꯕ ꯊꯕꯛꯇꯣ ꯊꯥꯗ ꯏꯁꯤꯡ ꯁꯤꯛꯁꯇꯤ ꯁꯚꯦꯟꯇꯤꯒꯨꯝꯕ ꯆꯥꯔꯗꯤ ꯐꯩꯌꯦ ꯑꯗꯨꯁꯨ ꯑꯣꯏꯔꯝꯃꯣꯏꯕ ꯇ꯭ꯨꯋꯦꯇꯤ ꯊꯥꯔꯇꯤ ꯔꯦꯟꯖꯇ ꯑꯣꯏꯔꯝꯅꯦꯕ
ꯎꯝ
ꯑꯁ ꯀꯩꯒꯤ ꯑꯁ ꯋꯥꯒꯤ ꯋꯥꯅꯤ
ꯎꯝ ꯈꯪꯗ꯭ꯔꯦꯅꯦ ꯑꯈꯣꯏꯒꯤ ꯄꯨꯟꯁꯤꯁꯦ
ꯗꯨꯅꯦ ꯑꯁ
ꯈꯪꯗ꯭ꯔꯦ ꯑꯁ ꯑꯩꯒꯤ ꯄ꯭ꯂꯥꯟꯖꯤꯁꯨ ꯂꯣꯏꯅ ꯁꯦꯔꯥꯟ ꯇꯨꯔꯥꯟ ꯆꯠꯈ꯭ꯔꯅꯦ ꯑꯩꯅ ꯍꯧ ꯍꯧꯔꯝꯕ ꯄ꯭ꯂꯥꯟꯒꯩ
ꯑꯥꯏ
ꯑꯩꯒꯤꯗꯤ ꯑꯁ ꯁꯦꯡꯕꯗꯤ ꯑꯁ ꯁꯥꯟꯅꯕꯒꯤ ꯁꯥꯟꯅꯕꯒꯤ ꯂꯥꯏꯟꯗ ꯆꯠꯀꯦꯅ ꯇꯧꯕꯅꯦꯕꯥ
ꯀꯣ
ꯍꯣꯏ ꯍꯣꯏ
ꯑꯗꯣ ꯐꯖꯅ ꯆꯠꯀꯦ ꯍꯥꯏꯅ ꯇꯧꯔꯝꯕꯗꯣ ꯑꯁ ꯀꯔꯤ ꯑꯩꯁꯨ ꯑꯩꯒꯤ ꯏꯁꯥꯒꯤ ꯁꯣꯏꯕꯅꯤꯗ ꯑꯗꯨ ꯑꯣꯏꯔꯁꯨꯨ ꯗꯤꯁꯤꯖꯟ ꯃꯦꯀꯤꯡꯗ ꯌꯥꯗꯕ ꯍꯥꯏꯇꯥꯔꯦꯅꯦ
ꯑ ꯁ ꯁꯣꯏꯕꯅꯦꯕ
ꯁꯦꯡꯕ ꯍꯥꯏꯔꯗꯤ ꯑꯩꯈꯣꯏꯁꯦ ꯑꯩ ꯏꯁꯇꯥꯗꯤꯁꯤ ꯀꯩꯅꯣ ꯇꯥꯡꯈꯨꯜ ꯍꯥꯏꯕꯁꯦ ꯀꯣꯚꯤꯠꯇꯤꯒꯤ ꯍꯧꯗꯤ ꯍꯧꯔꯕꯅꯦꯍꯦ
ꯑꯣ ꯑꯗꯨꯅꯦ
ꯑꯗꯨꯗ ꯑꯣꯟꯂꯥꯏꯟ ꯀ꯭ꯂꯥꯁ ꯇꯧꯕꯒꯤ ꯂꯤꯏꯔꯤꯛꯁꯦ ꯆꯪ ꯑꯃꯨꯛ ꯆꯪꯗ꯭ꯔꯦꯕ
ꯑꯥ
ꯑꯩꯈꯣꯏꯗꯤ ꯇꯨꯋꯦꯜꯞꯀꯤ ꯔꯤꯖꯥꯜꯠꯁꯨ ꯌꯥꯝ ꯊꯤꯕꯅꯦ ꯁꯦꯀꯦꯟꯗ ꯊꯣꯛꯄ ꯑꯗꯨꯁꯨ ꯄꯤ ꯁꯤꯗꯣ ꯐꯤꯐꯇꯤ ꯌꯥꯎꯗ꯭ꯔꯦꯕ
ꯊꯥꯔꯠꯅꯦꯅ ꯑꯗꯨꯗꯤ
ꯑꯦꯁ ꯊꯔꯇꯇꯤ ꯅꯠꯇꯦꯍꯦ ꯅꯪꯁꯨ ꯁꯃꯥꯏ ꯍꯥꯏꯔꯛꯀꯅꯨ ꯑꯗꯨꯗ ꯑꯍ
ꯁꯦꯀꯦꯟ ꯐꯤꯐꯇꯤ ꯌꯧꯗ꯭ꯔꯗꯤ ꯊꯥꯔꯠ ꯑꯣꯏꯕꯅꯤꯗ
ꯅꯠꯇꯦ ꯐꯐꯇꯤ ꯐꯣꯔꯇꯤ ꯐꯥꯏ ꯃꯈꯥꯅꯦ ꯊꯥꯔꯇꯨꯗꯤ ꯑꯗꯨꯃꯥꯏꯅ ꯍꯥꯏꯔꯛꯀꯅꯨꯗ ꯅꯪꯁꯨ
ꯑꯩꯍ ꯑꯁ ꯑꯗꯨꯃꯛꯇꯤ ꯀꯩ ꯊꯥꯋꯥꯂꯣꯡꯁꯨ ꯍꯥꯏꯌꯦꯕ ꯑꯅꯤꯒꯤꯁꯦ ꯑꯗꯨꯃꯥꯏꯅ ꯇꯧꯋꯦ ꯍꯥꯏꯅ
ꯑꯩꯈꯣꯏ ꯑꯁꯣꯏꯕꯗꯤ ꯁꯤꯗ ꯏꯝꯐꯥꯜꯒ ꯀꯣꯂꯦꯖ ꯅꯠꯇ꯭ꯔꯦ ꯍꯥꯏꯁ꯭ꯀꯨꯜ ꯢꯂꯕꯦꯟ ꯇꯨꯌꯦꯞ ꯀꯥꯕꯁꯨ ꯁꯣꯏꯔꯦꯗ
ꯅꯩꯅ ꯃꯅꯤꯄꯨꯔ ꯕꯣꯔꯠ ꯑꯣꯏꯕꯒꯤꯀꯣ ꯕꯤ ꯑꯦꯆ ꯁꯤ ꯑꯣꯏꯕꯒꯤ ꯁꯦꯀꯦꯟ ꯊꯣꯛꯄ ꯃꯤ ꯑꯃꯐꯥꯎ ꯂꯩꯇꯦ ꯐꯥꯔꯁ ꯉꯥꯛꯇꯅꯤ
ꯑꯗꯣ ꯑꯩꯁꯨ ꯀꯩꯅꯣꯗ ꯇꯦꯟꯗꯣ ꯃꯥꯔꯛ ꯌꯥꯗꯕꯒꯤ ꯀꯌꯥꯗꯤ ꯂꯧꯗ꯭ꯔꯦ ꯑꯦꯜꯚꯦꯟꯅꯁꯨ ꯀꯩꯅꯣ ꯇꯧ ꯑꯥꯔꯠꯁꯀꯨꯝꯕ ꯂꯧꯔꯝꯃꯗꯤ ꯅꯥꯏꯟꯇꯤ ꯁꯨ ꯁꯨꯒꯗꯕꯅꯦ ꯑꯩ ꯄꯤ ꯁꯤꯗ ꯃꯥꯔꯛ ꯐꯖꯅ ꯄꯤꯕꯅꯦꯕ
ꯑꯩꯈꯣꯏ ꯁꯥꯏꯟꯁ ꯂꯧꯕꯁꯦ ꯀꯟꯅꯥꯔꯝꯗ꯭ꯔꯦꯅꯦ ꯍꯥꯏꯗꯤ ꯃꯤꯒꯤꯗꯤ ꯀꯅꯥꯔꯦꯗ ꯃꯤꯒꯤꯗꯤ ꯀꯅꯥꯌꯦꯕ ꯑꯗꯨ ꯑꯣꯏꯔꯁꯨ ꯑꯩꯈꯣꯏꯒꯤ ꯈꯨꯠ ꯂꯧꯁꯤꯗ ꯍꯥꯏꯕꯅꯦꯗ ꯍꯣꯏ ꯂꯧꯕꯨ ꯑꯣꯡꯁꯤꯗꯤ ꯀꯅꯥ ꯉꯝꯗ꯭ꯔꯦꯕ ꯑꯗꯨꯝ ꯄꯁꯃꯥꯒꯤ ꯄꯁ ꯃꯥꯒꯤ ꯃꯥꯒꯤ ꯌꯦꯟꯁꯨ ꯇꯥꯔꯦ ꯑꯗꯨꯁꯔꯨꯛꯕꯨꯗꯤ ꯑꯥꯔꯠꯁ ꯂꯧꯔꯒ ꯃꯥꯔꯛꯇꯣ ꯈꯔ ꯋꯥꯡ ꯂꯧꯔꯦ ꯑꯗꯨ ꯑꯣꯏꯔꯁꯨ ꯑꯦꯛꯖꯥꯝꯁꯨ ꯊꯥꯕ ꯌꯥꯏꯗꯅ
ꯑꯥ
ꯑꯗꯣ ꯁꯥꯏꯟꯁ ꯂꯧꯕꯁꯦ
ꯈꯪꯗꯔꯦ
ꯗꯤ ꯑꯦꯝꯗ ꯑꯃꯨꯛ ꯀꯥꯔꯦ ꯗꯤ ꯑꯦꯝꯗꯁꯨ ꯕꯦꯛ ꯑꯗꯨꯝ ꯆꯥꯔꯦ ꯑꯁ ꯏꯀꯥꯏꯗꯤ ꯏꯀꯥꯏꯍꯦ ꯌꯨꯝꯗꯣ
ꯑꯗ ꯌꯨꯝ ꯈꯪꯈ꯭ꯔꯕ ꯅꯪ ꯕꯦꯛ ꯆꯥꯏ ꯍꯥꯏꯕꯗꯣ
ꯍꯪꯉꯦ ꯍꯥꯏꯗꯤ ꯑꯗꯨꯝ ꯍꯥꯏꯔꯦꯗ ꯁꯦꯌꯔ ꯇꯧꯔꯦ ꯑꯗꯨꯝ ꯍꯥꯏꯗꯤ ꯍꯥꯏꯌꯦ
ꯑꯥ
ꯑꯗꯨꯁꯨ ꯅꯨꯡꯉꯥꯏꯇꯦꯅ ꯃꯣꯏꯗ
ꯑꯥ ꯄꯩꯁꯥꯁꯨ ꯑꯃꯨꯛ ꯆꯪꯕꯅꯤꯅꯀꯣ
ꯃꯣꯏꯁꯨ ꯀꯩꯅꯣ ꯇꯧꯋꯦꯕ ꯑꯁ ꯅꯣꯏꯁꯨ ꯈꯔ ꯄꯥꯎꯋꯣꯅꯦ ꯃꯣꯏꯁꯨ ꯊꯤꯅ ꯉꯥꯡꯗꯕꯗꯨꯗꯅꯦꯕ ꯑꯩꯈꯣꯏ ꯅꯨꯡꯉꯥꯏꯗꯕꯁꯦ
ꯑꯥ
ꯃꯤꯅ ꯊꯤꯅꯀꯦꯅꯣ ꯑꯁ ꯅꯪ ꯄꯥꯟꯗꯗꯤꯃꯥꯏ ꯑꯗꯨꯝ ꯑꯩꯈꯣꯏꯁꯨ ꯑꯁ
ꯍꯥꯏꯅ ꯆꯤꯟ ꯈꯨꯝꯅꯤꯡꯂꯛꯀꯅꯤꯕ
ꯍꯣꯏ ꯃꯣꯏꯅ ꯉꯥꯡꯕꯗꯁꯨ ꯑꯁ ꯍꯣꯏ ꯑꯩꯈꯣꯏꯅꯁꯨ
ꯐꯖꯅ ꯇꯧꯕꯤꯗꯕꯒꯤ ꯑꯣꯏꯔꯝꯅꯤꯗꯁꯨ ꯑꯁ ꯑꯗꯨꯃꯥꯏꯅ ꯑꯗꯨꯝ ꯃꯣꯏꯗ ꯕ꯭ꯂꯦꯝ ꯆꯠꯄꯤꯔ ꯑꯁ ꯑꯗꯨꯗꯨ ꯑꯁ ꯅꯨꯡꯉꯥꯏꯇꯕꯀꯣ
ꯑꯥ
ꯗꯨ ꯑꯣꯏꯔꯁꯨ ꯑꯁ ꯑꯗꯨꯝ ꯈꯟꯗꯤ ꯈꯟꯕ ꯇꯧꯔ ꯇꯧꯔꯁꯦ ꯑꯁ ꯁꯤ ꯇꯧꯔꯗꯤ ꯌꯥꯔꯦ ꯑꯗꯨꯝ ꯈꯟꯗꯤ ꯈꯟꯕ ꯑꯗꯨꯝ ꯇꯧꯗꯤ ꯇꯧꯊꯣꯛꯇꯕ
ꯎꯝ ꯍꯣꯏꯗ ꯑꯩ ꯁꯨꯅꯤꯗ
ꯑꯗꯨ ꯁꯨꯔꯣꯛꯄꯨꯗꯤ ꯈꯟ ꯈꯟꯗꯕꯁꯤꯡꯅ ꯐꯩꯌꯦꯕ
ꯈꯪꯅ ꯈꯪꯅ ꯇꯧꯗꯕ ꯁꯔꯨꯛꯄꯨꯗꯤ ꯈꯪꯗꯕꯁꯤꯡꯗꯨꯅ ꯐꯩꯌꯦ ꯅꯠꯇ꯭ꯔꯣ
ꯁꯤ ꯄꯤ ꯑꯣꯒꯨꯝꯕꯈꯛ ꯑꯣꯏꯔꯒꯁꯨ ꯇꯧꯕꯅꯦꯗ ꯑꯩꯁꯨ ꯐꯖꯅ ꯅꯛꯀꯤ ꯆꯍꯤ ꯁꯤ ꯄꯤ ꯌꯣꯗꯤ ꯊꯣꯛꯇꯕ ꯌꯥꯗꯦ
ꯎꯝ ꯁꯤ ꯄꯤ ꯌꯨꯒꯤꯁꯦ ꯊꯣꯛꯇ꯭ꯔꯦꯀꯣ ꯀꯩꯅꯣꯁꯦ
ꯃꯣꯏꯒꯤꯗꯤ ꯈꯔ ꯀꯨꯏꯅꯤ ꯑꯗꯨꯗ ꯊꯣꯛꯑꯒꯒꯁꯨ ꯇꯧꯗꯤ ꯇꯧꯅꯤꯡꯗ꯭ꯔꯦꯗ ꯑꯩ
ꯑꯦꯛ
ꯂꯣꯛ ꯆꯠꯀꯦ ꯍꯥꯏꯅ ꯆꯠꯄꯅꯤꯅ ꯑꯃ ꯐꯥꯎꯕ ꯊꯥꯕꯗꯣ ꯊꯣꯛꯇ꯭ꯔꯗꯤ ꯅꯨꯡꯉꯥꯏꯇꯦꯅꯀꯣ
ꯑꯗꯨꯅꯦ ꯇꯧꯔꯣ ꯐꯖꯅ ꯇꯧꯔꯣ ꯑꯗꯨꯗ
ꯖꯤꯗꯤ ꯈꯛꯇ ꯐꯥꯎ ꯖꯤꯗꯤꯗ ꯍꯥꯏꯔꯁꯦ ꯁꯤ ꯄꯤ ꯌꯣ ꯍꯥꯏꯗꯕꯤꯗ ꯗꯤ ꯗꯤ ꯗꯗꯤ ꯊꯣꯛꯄꯅꯦ ꯑꯗꯨ ꯑꯣꯏꯔꯁꯨ ꯑꯦꯛꯖꯥꯝ ꯊꯥꯕ